ꯍꯜꯂꯣ
ꯇꯥꯏꯌꯦ
ꯎꯝ ꯁꯨꯅꯁꯦ
ꯎꯝ
ꯀꯅꯥꯗ ꯀꯤꯍꯟꯅꯤ ꯑꯗꯨꯗꯤ
ꯆꯔꯥꯡ ꯄꯥꯠꯇ ꯀꯤꯕꯝ ꯂꯩ ꯍꯥꯏꯗꯨꯗꯤ
ꯄꯩꯁꯥ ꯃꯌꯥꯝ ꯑꯃꯨꯛ ꯆꯪꯉꯅꯤ ꯑꯁ ꯍꯥꯟꯅ ꯍꯪꯒꯗꯝꯕꯅꯤ ꯀꯌꯥꯗ ꯊꯥꯔꯤ ꯀꯌꯥꯗ ꯂꯧꯔꯤ ꯑꯗꯨꯒ ꯃꯨꯛꯀꯥ ꯐꯦꯜꯂ ꯐꯦꯜꯂ ꯁꯥꯕꯗꯣ
ꯑꯥ
ꯀꯩꯅꯣ ꯇꯧꯒꯗꯕꯅꯤ ꯀꯌꯥ ꯇꯣꯡꯉꯦ ꯍꯥꯏꯅꯣ ꯋꯥꯟ ꯇ꯭ꯋꯦꯟꯇꯤꯗ
ꯁꯤꯛꯁꯇꯤꯟ
ꯏꯁ ꯁꯦꯡꯉꯖꯥꯠꯂꯣ
ꯑꯗꯨꯗꯤ ꯍꯣꯠꯇꯥꯥꯔꯦꯗꯅ ꯑꯍꯥꯟꯕ ꯌꯦꯡ ꯇꯥꯔꯦ
ꯑꯗꯒꯤ ꯆꯥꯛꯃꯟ ꯂꯪꯆꯥꯛꯃꯟ ꯂꯣꯏ ꯈꯥꯏꯗꯣꯛꯑꯖꯥꯠꯂꯣ ꯃꯣꯏꯗꯤ ꯈꯥꯏꯗꯣꯛꯑꯝꯃꯣꯏ
ꯃꯣꯏꯗꯤ ꯃꯁꯥꯅ ꯆꯥꯛꯆꯩꯗꯨꯗꯤ ꯃꯥꯕꯣꯛ ꯀꯅ
ꯊꯨꯅꯕꯨꯗꯤ ꯀꯥꯕꯅꯤꯍꯦ
ꯑꯗꯨ ꯑꯝꯇꯪ ꯌꯦꯡꯅꯤꯡꯏꯌꯦ ꯑꯩ ꯑꯩꯗꯤ ꯀꯣꯟꯁꯦ ꯑꯗꯨꯒꯤ ꯀꯣꯟꯅꯤꯗꯅꯀꯣ
ꯎꯝ
ꯑꯗꯨꯅ ꯑꯝꯇꯪ ꯌꯦꯡꯅꯤꯡꯉꯤ
ꯑꯗꯨꯒ ꯌꯥꯝ ꯀꯨꯏꯅ ꯆꯪꯕ ꯀꯨꯝ꯭ꯀꯔꯤ ꯈꯟꯕꯗꯣ
ꯀꯩꯒꯤ
ꯀꯨꯡꯒ꯭ꯔꯤ ꯈꯟꯕꯗꯣ ꯀꯨꯏꯅ ꯆꯪꯉꯤꯗꯅ
ꯍꯣꯏ ꯆꯪꯕꯨꯗꯤ ꯆꯪꯉꯝꯅꯤ ꯑꯝꯇꯪ ꯇ꯭ꯔꯥꯏ ꯇꯧꯅꯤꯡꯉꯦ
ꯆꯨꯔꯥꯏꯕ ꯎꯏꯕꯨꯨ ꯎꯏꯔꯦ ꯀꯃꯥꯏ ꯇꯧꯅꯤ ꯁꯤꯗꯤ
ꯀꯅꯥꯅꯣ
ꯑꯩꯕꯨ ꯎꯏꯔꯦ ꯍꯥꯏꯕ ꯇꯨꯝꯅꯤꯡꯗꯅ
ꯎꯝ
ꯎꯣꯏꯔꯒꯒ ꯂꯩꯔꯝ ꯌꯦꯡꯅꯤꯡ ꯌꯦꯡꯁꯦ
ꯅꯪ ꯉꯁꯥꯏ ꯅꯨꯡꯊꯤꯟ ꯇꯨꯝꯗ꯭ꯔꯣ
ꯇꯨꯝꯗꯦꯍꯦ ꯉꯁꯤꯗꯤ ꯊꯨꯝꯍꯧꯗ꯭ꯔꯦ ꯀꯃꯥꯏꯅ ꯇꯧꯅꯤ ꯇꯨꯝꯅꯤꯡꯉꯛꯑꯦꯕꯣ ꯉꯁꯤꯗꯤꯕꯨ ꯀꯔꯤꯅꯤꯌꯦꯒꯦ ꯁꯤꯗꯤ ꯀꯩꯅꯣꯗ ꯍꯥꯏꯔꯕꯀꯣ ꯑꯝꯇ ꯎꯁꯥꯔꯛꯀꯦꯅ ꯃꯆꯨ ꯂꯧꯔꯕ
ꯎꯝ
ꯑꯗꯨ ꯃꯨꯒꯥꯒ ꯐꯦꯟꯕꯤꯗꯣ
ꯌꯝ ꯑꯗꯨꯗꯤ ꯃꯨꯛꯀꯥ ꯐꯦꯟꯕꯤꯗꯨꯗꯤ ꯌꯥꯔꯣꯏꯍꯦ ꯑꯦ ꯌꯥꯅꯤꯀꯣ ꯇꯥꯡꯒꯣꯡ ꯅꯥꯏꯕꯤꯒ ꯍꯥꯏꯕꯗꯣ
ꯇꯥꯡꯒꯣꯡꯅꯥꯕꯤ ꯐꯦꯟꯕ ꯌꯥꯕꯅꯦ
ꯌꯥꯅꯤꯌꯦ
ꯌꯦꯡꯒꯦꯁꯨ ꯌꯦꯡꯉꯣ ꯑꯗꯨꯗ ꯅꯪ ꯋꯥꯔꯛꯀꯅꯦꯅ ꯇꯧꯕ ꯋꯥꯅꯤ
ꯋꯥꯔꯁꯨ ꯃꯃꯜ ꯀꯥꯕ ꯄꯣꯠꯇꯨꯗ ꯋꯥꯈꯤꯕꯅ ꯐꯠꯇ꯭ꯔꯣ
ꯑꯗꯨ ꯊꯨꯅꯗꯤ ꯀꯥꯕꯅꯤ ꯊꯨꯅꯗꯤ ꯌꯧꯔꯛꯀꯅꯤ ꯅꯪ ꯅꯨꯡꯉꯥꯏꯕꯅꯤꯅ
ꯑꯥ
ꯂꯪꯆꯥꯛ ꯆꯥꯛꯄꯅ ꯍꯦꯟꯅ ꯋꯥꯔꯛꯇꯣꯏꯅꯦ
ꯃꯐꯦꯟ ꯆꯥꯛ
ꯍꯥꯟꯅ ꯍꯪꯖꯦꯕꯀꯣ
ꯎꯝ
ꯍꯥꯟꯅ ꯍꯪꯖꯩ
ꯎꯝ
ꯌꯥꯔ ꯁꯥꯔꯦꯅ ꯃꯣꯏꯒꯤꯗꯤ ꯑꯗꯨꯝ ꯕꯔꯥꯕꯔꯤ ꯑꯗꯨꯝ ꯂꯧꯕꯅꯤꯅ ꯃꯌꯦꯛ ꯅꯥꯏꯕꯗꯤ ꯌꯥꯔꯛ ꯀꯅꯦꯕ
ꯌꯥꯛꯇꯧ ꯃꯥꯟꯗꯦ ꯑꯗꯨꯅꯦ ꯃꯣꯏ ꯍꯧꯖꯤꯛ ꯀꯟꯅ ꯃꯃꯟꯁꯨ ꯊꯥꯔꯤ
ꯂꯨꯄꯥ ꯀꯌꯥꯗ ꯊꯥꯏ
ꯅꯥꯏꯟ ꯍꯟꯗ꯭ꯔꯦꯠ ꯌꯧꯗꯕꯤ ꯊꯥꯏꯗꯨꯗꯤ
ꯑꯔꯣꯟꯕꯅꯤꯗꯅ ꯑꯩꯈꯣꯏꯅ ꯊꯥꯔꯨꯕꯗ ꯍꯥꯏꯕ
ꯊ꯭ꯔꯤ ꯊꯥꯔꯇꯤ ꯑꯥ ꯗꯦꯠ ꯋꯥꯟ ꯗꯩꯅ ꯁꯚꯦꯟꯕꯣꯛꯀꯤ
ꯑꯣ ꯀꯔꯤꯒꯤꯅꯦ ꯑꯗꯨꯗꯤ ꯀꯥꯡꯒꯤ
ꯎꯝ
ꯀꯥꯡꯒꯤ ꯑꯣꯐꯔ ꯇꯧꯔꯝꯒꯅꯤ
ꯀꯅꯥꯅꯣꯝ ꯄ꯭ꯔꯣꯒ꯭ꯔꯦꯁ ꯇꯧꯋꯦ ꯍꯥꯏꯁꯦ ꯀꯅꯥꯅꯣ
ꯑꯗꯣ ꯑꯝꯇꯪ ꯍꯪꯉꯁꯦ ꯑꯗꯨꯒ ꯇ꯭ꯔꯥꯏ ꯇꯧꯔꯒꯦ ꯏꯃꯥ ꯂꯩꯔꯤꯉꯩꯁꯤꯗ ꯑꯗꯣ ꯑꯁ ꯐꯤ ꯁꯥꯕ ꯌꯥꯗ꯭ꯔꯤꯁꯤꯅꯦ ꯐꯔꯛ ꯇꯥꯏꯗꯣ
ꯈꯪꯪꯗꯦꯗ
ꯁꯤ ꯌꯥꯔꯤ ꯌꯥꯗ꯭ꯔꯤ ꯇꯥꯏꯃꯤꯡꯁꯤꯗ ꯂꯪꯆꯥꯛ ꯆꯥꯛꯍꯧꯔꯕꯀꯣ
ꯑ ꯍꯩ ꯌꯦꯡꯉꯨꯖꯤꯔꯣ
ꯍꯪꯉꯨꯖꯤ
ꯑꯗꯨ ꯂꯪꯗꯨꯗꯤ ꯑꯩꯈꯣꯏ ꯑꯩꯈꯣꯏ ꯂꯧꯖꯔꯒꯦ ꯍꯥꯏꯔꯒꯦꯕꯀꯣ ꯃꯆꯨꯗꯣ ꯄꯤꯔꯛꯑꯣꯅꯦ
ꯍꯣꯏ ꯍꯕꯨꯗꯤ ꯀꯗꯥꯏꯗ ꯍꯒꯦꯗꯨꯒ
ꯀꯩꯗ ꯀꯦꯖꯤ ꯒꯥꯥꯏꯗ ꯍꯧꯗꯗꯤ ꯌꯥꯔꯣꯍꯦ ꯑꯁꯤ ꯅꯨꯄꯤꯗꯒ ꯍꯧꯔꯨꯅꯨꯍꯩ ꯅꯧꯔꯤꯃꯤꯅꯀꯣ
ꯍꯩꯇꯦꯍꯦ ꯁꯤꯗꯤ
ꯪ ꯇꯟ ꯍꯪꯅꯤꯡ ꯂꯟꯗꯣꯏꯅ ꯍꯪꯉꯝꯃꯦ ꯂꯟꯗꯣꯏꯅꯤꯅꯦ ꯑꯩꯉꯣꯟꯗ ꯍꯪꯉꯝꯃꯦ
ꯑꯥ
ꯀꯥꯏꯗꯕ ꯐꯅꯤꯅ ꯑꯩꯅ ꯅꯪ ꯈꯪꯗꯦ ꯑꯁꯤ ꯑꯅꯧꯕꯁꯤꯗꯗꯤ ꯈꯔ ꯂꯩꯔꯒ ꯍꯧ ꯍꯥꯏꯕ ꯑꯍꯥꯟꯕꯒ ꯁꯥꯔꯦꯀꯣ
ꯎꯝ
ꯀꯣꯛ ꯃꯩꯒ ꯉꯥꯎꯗꯣꯏꯖꯥꯠꯅꯤꯍꯦ ꯃꯥ
ꯑꯍꯥꯟꯕꯒ ꯁꯥꯕꯁꯤꯗꯒ ꯑꯗꯨꯃꯥꯏꯅ ꯑꯃꯨꯛ ꯌꯥꯁꯜꯂꯛꯇ꯭ꯔꯦ
ꯆꯍꯨꯝꯗꯤ ꯌꯥꯝꯃꯤꯍꯦ
ꯆꯍꯨꯝꯃꯛ ꯅꯠꯇꯦꯍꯦ ꯃꯥꯗꯤ ꯋꯥꯟ ꯇ꯭ꯋꯦꯟꯇꯤ ꯈꯛꯇꯅꯦ
ꯑꯥ ꯅꯪ ꯂꯥꯪ ꯀꯦꯖꯤ ꯑꯃꯗꯅꯦ
ꯎꯝ
ꯐꯤ ꯇ꯭ꯔꯥꯅꯤꯊꯣꯏ ꯇ꯭ꯔꯥꯍꯨꯝꯗꯣꯏ ꯍꯧꯋꯦ
ꯄꯥꯕꯩ ꯆꯥꯡꯗꯤ ꯑꯗꯨꯝ ꯐꯤ ꯑꯃꯗ ꯂꯪꯒꯥ ꯑꯅꯤ ꯆꯥꯡ ꯆꯪꯕ꯭ꯔꯣ ꯑꯃ
ꯑꯄꯥ ꯕꯔꯣꯍꯥꯢꯖꯦ ꯖꯤ ꯃꯌꯦꯛ ꯅꯥꯏꯕ꯭ꯔꯣ ꯃꯌꯦꯛ ꯅꯥꯏꯕꯔꯣꯕ
ꯐꯤꯖꯦ ꯐꯅꯦꯛ ꯑꯝꯗ ꯂꯪꯒꯥꯏ ꯑꯅꯤ ꯇꯪꯈꯥꯏ ꯆꯪꯉꯒ ꯐꯤꯗꯗꯤ ꯂꯪꯒꯥ ꯑꯃꯈꯛ ꯆꯪꯗ꯭ꯔꯣ ꯍꯥꯥ
ꯀꯔꯤ
ꯐꯅꯦꯛ ꯑꯝꯗ ꯂꯪꯒꯥꯏ ꯑꯅꯤ ꯇꯪꯈꯥꯏ ꯆꯪꯉꯗꯤ ꯐꯤꯗꯗꯤ ꯇꯪꯈꯥꯏꯈꯛ ꯆꯪꯗ꯭ꯔꯣ
ꯋꯥꯟꯄ꯭ꯂꯥꯏꯔꯣ ꯍꯥꯏ ꯁꯦ
ꯑꯥ
ꯆꯪꯗꯦ ꯑꯃ ꯍꯦꯜꯂꯦ ꯄꯥꯛꯂꯛꯏꯗꯨꯗꯤ ꯑꯃꯗꯨꯗꯤ ꯂꯦꯡꯇ ꯄꯥꯛꯂꯛꯏꯗꯨꯗꯤ ꯑꯗꯨꯒꯤ ꯑꯃ ꯍꯦꯟꯅ ꯆꯪꯕꯅꯦ
ꯑꯗꯨꯢ ꯇꯦꯍꯦ ꯑꯃ ꯍꯦꯜꯂꯤꯗꯣ ꯉꯁꯥꯏꯒꯤ ꯑꯅꯤ ꯇꯪꯈꯥꯏ ꯆꯪ ꯑꯅꯤ
ꯑꯗꯨ ꯃꯣꯏ ꯕꯕꯤꯅꯥꯏ ꯃꯄꯥꯗꯣ
ꯑꯥ
ꯁꯥꯏꯌꯦ ꯍꯧꯖꯤꯛ ꯊꯧꯋꯥꯟ ꯅꯨꯄꯤꯗꯨꯒꯤ ꯌꯥꯝ ꯅꯨꯡꯉꯥꯏꯌꯦ ꯄꯩꯁꯥ ꯌꯥꯝ ꯅꯨꯡꯉꯥꯏꯌꯦ ꯈꯪꯗꯦ ꯄꯩꯁꯥ ꯅꯨꯡꯉꯥꯏ ꯍꯥꯏꯕꯗ ꯑꯩꯅ ꯆꯪꯉꯨꯕꯁꯦ ꯍꯦꯛꯇ ꯅꯨꯡꯉꯥꯏꯇꯦꯅꯦ
ꯈꯔ ꯑꯗꯨꯉꯥꯏꯊꯣꯛ ꯉꯥꯏꯁꯤꯟ ꯇꯧꯅꯔꯝꯒꯅꯤꯍꯦ
ꯑꯁ ꯑꯃꯗꯨꯁꯨ ꯁꯥꯔꯅꯨ ꯍꯥꯏꯔꯛꯏꯗꯨꯅꯤ ꯑꯗꯨꯕꯨꯗꯤꯅꯦ ꯃꯣꯏꯖꯦ ꯇꯔꯥ ꯀꯨꯟꯒꯤ ꯋꯥꯐꯝꯅꯦꯕ ꯈꯪꯕ꯭ꯔꯥ ꯑꯈꯣꯏꯗꯧꯅ ꯆꯥꯝ ꯆꯅꯤ ꯁꯥꯔꯛꯄꯖꯦ ꯎꯝ ꯆꯥꯝ ꯆꯅꯤ ꯁꯥꯔꯛꯄꯁꯦ ꯂꯧꯕ ꯉꯝꯗꯦꯕ
ꯑꯥ
ꯗꯨꯏꯅꯦ
ꯑꯆ ꯁꯣꯝꯒꯤꯖꯨ ꯍꯟꯗꯔꯛꯏꯗꯣ ꯀꯃꯥꯏ ꯇꯩꯟ
ꯈꯪꯗꯦꯗ ꯑꯇꯣꯡꯕ ꯄꯣꯠ ꯑꯝꯇ ꯂꯩꯇ꯭ꯔꯦ ꯍꯧꯖꯤꯛꯁꯦ ꯑꯗꯨꯅ ꯀꯔꯤ ꯆꯥꯗꯣꯏꯅꯣ ꯃꯦꯆꯤꯟꯅ ꯂꯩꯁꯜꯂꯨꯒꯨꯝꯇꯧ
ꯑꯗꯨꯅꯦ ꯍꯧꯖꯤꯛꯀꯤꯗꯣ ꯁꯥꯍꯧꯕꯅ ꯐꯗꯣꯏꯅꯤ ꯑꯃꯔꯣꯝꯗ
ꯃꯌꯦꯛ ꯅꯥꯏꯕꯗꯨꯔꯣ ꯍꯥꯢꯁꯦ
ꯃꯌꯦꯛ ꯅꯥꯏꯕꯁꯨ ꯐꯩ ꯑꯗꯨꯒ ꯁꯣꯔꯥꯠ ꯍꯩꯔꯥꯛꯀꯤꯗꯣ ꯂꯥꯁꯇꯤꯡ ꯑꯣꯏꯗꯧꯖꯦ ꯑꯗꯨꯅꯤ
ꯉꯥꯏꯈꯣ ꯍꯪꯉꯛꯈꯤꯒꯦ ꯍꯥꯟꯅ ꯍꯦꯛꯇ ꯏꯕꯥꯅꯤ ꯃꯛ ꯆꯪꯉꯣꯏꯖꯤ
ꯆꯪꯉꯣꯏꯁ
ꯑꯗꯨꯒ ꯅꯨꯡꯉꯥꯏꯕ ꯑꯣꯏꯔꯒꯅ ꯁꯥ ꯂꯣꯏꯔꯦꯍꯦ
ꯃꯄꯥꯟ ꯅꯥꯏꯕꯗꯩ ꯍꯍꯧꯁꯤ
ꯍꯪꯉꯨꯖꯦ ꯀꯩꯅꯣ ꯇꯧꯒꯤꯖꯦ ꯍꯥꯟꯅ ꯅꯪ ꯁꯅꯥꯗꯨ ꯀꯨꯏꯅ ꯉꯥꯏꯗꯣꯏꯅꯦ ꯊꯥ ꯑꯃꯅꯤ ꯆꯪꯉꯦ ꯍꯥꯏꯕꯅꯦ
ꯀꯤꯕꯗ
ꯃꯄꯥꯅ ꯎꯝ
ꯑꯁ ꯑꯗꯨꯕꯨꯗꯤ ꯅꯪ ꯆꯥꯛ ꯆꯥꯍꯂ ꯏꯕꯣꯛꯇ ꯑꯈꯣꯏ ꯀꯤꯔ ꯂꯣꯏꯔꯦꯍꯦ
ꯍꯣꯏ ꯖꯩ ꯉꯝꯃꯣꯏ ꯅꯪ ꯂꯤꯁꯤꯡ ꯑꯍꯨꯝ ꯃꯨꯛꯇꯣ ꯀꯥꯏ ꯀꯤꯔꯨꯒꯦꯒꯦ
ꯀꯔꯤ
ꯀꯥꯏꯗ ꯀꯤꯔꯨꯒꯦ ꯂꯤꯁꯤꯡ ꯑꯍꯨꯝꯃꯨꯛꯇꯣ
ꯅꯣꯡꯃꯩ ꯆꯅꯤ ꯆꯅꯤ ꯀꯤ ꯉꯝꯃꯣꯏꯗ꯭ꯔꯣ
ꯏꯁ ꯅꯪ ꯁꯨꯅꯥ ꯀꯤꯕꯒꯥꯏꯌꯦ ꯌꯥꯝꯅ ꯎꯝ ꯀꯩꯅꯣ ꯇꯧꯕ ꯃꯥꯟꯕ꯭ꯔꯥ ꯌꯥꯝ ꯀꯨꯏ ꯒ꯭ꯔꯥ ꯖꯥꯠꯅꯦ ꯁ꯭ꯀꯨꯟꯅ ꯀꯔꯝ ꯀꯟ ꯆꯠꯀꯦꯒꯦ
ꯁ꯭ꯀꯨꯜꯗꯤ ꯏꯅꯦꯗ ꯀꯤꯍꯟꯖꯤꯔ ꯈꯪꯗꯦ
ꯎꯝ ꯀꯤꯕ꯭ꯔꯣ
ꯀꯤꯗꯦ ꯐꯝꯃ ꯑꯗꯨꯝ ꯎꯏ ꯂꯩꯕꯅꯦ
ꯌꯥꯔꯣꯏꯍꯦ ꯁ꯭ꯀꯨꯟꯗ ꯄꯨꯕꯗꯤ ꯃꯣꯏ ꯁꯥꯎꯔꯛꯀꯅꯤ
ꯎꯝ ꯍꯣꯏ
ꯗꯨ ꯁꯤꯗꯗꯤ ꯌꯥꯝ ꯊꯥꯒꯠ ꯂꯤꯅꯦ
ꯀꯅꯥ ꯀꯤꯍꯟꯖꯤꯒꯦ ꯑꯗꯨꯗꯤ ꯑꯁ ꯑꯗꯨꯝ ꯇꯦꯛꯂꯤ ꯇꯦꯛꯂꯤ ꯀꯤꯔ ꯌꯦꯡꯖꯤꯔ ꯁꯤꯗ ꯂꯣꯏꯁꯜꯂꯛ
ꯎꯝ
ꯊꯕꯛ ꯁꯪꯉꯣꯏ ꯀꯅꯥ ꯂꯩ
ꯀꯥꯅꯥꯝꯇ ꯂꯩꯇꯦ ꯍꯧꯖꯤꯛ ꯊꯕꯛ ꯁꯪꯕ ꯃꯤ ꯑꯝꯇ ꯂꯩꯇꯦ ꯑꯩ ꯇꯨꯝꯅꯤꯡꯕꯅ ꯁꯤꯔꯦ ꯐꯤ ꯁꯥꯕꯁꯨ ꯉꯝꯗ꯭ꯔꯦ ꯇꯧꯔꯤꯁꯦ
ꯎꯝ ꯑꯁ ꯉꯁꯥꯏ ꯑꯌꯨꯛ ꯐꯤ ꯁꯥꯔꯝꯗꯧꯅꯤ
ꯅꯨꯡꯉꯥꯏꯕꯅꯦ ꯑꯗꯨ ꯑꯁ ꯑꯃꯨꯛꯁꯨ ꯅꯨꯡꯉꯥꯏꯇꯕ ꯍꯥꯏꯇꯥꯔꯦ
ꯀꯃꯥꯏ ꯇꯧꯗꯣꯏꯅꯣ ꯁꯤꯕꯨ ꯃꯊꯥꯒ ꯁꯥꯔꯦ ꯑꯩꯁꯦ
ꯉꯁꯤꯅꯦ ꯇꯥꯡ ꯌꯦꯟꯉꯨ ꯀꯩ ꯌꯥꯎꯁꯟꯈꯔꯦ ꯀꯨꯟꯃꯥꯄꯟ ꯑꯩꯁꯨ ꯁꯨꯇꯤ ꯃꯅꯨꯡꯁꯤ ꯈꯤꯇꯪ ꯁꯥꯒꯦ ꯇꯧꯕꯅꯦ
ꯎꯝ
ꯁꯨꯇꯤ ꯃꯅꯨꯡꯁꯤ ꯁꯥꯒꯦꯗꯧꯕꯅꯤ ꯎꯄꯥꯏ ꯂꯩꯇꯦ
ꯂꯣꯏꯁꯤꯟꯒꯦꯅ ꯍꯣꯠꯅꯔꯦ ꯑꯗꯨꯒ ꯉꯁꯤ ꯇꯥꯔꯒꯦꯠ ꯀꯥꯏꯔꯦ
ꯈꯪꯗꯦ ꯊꯝꯃꯒꯦ
ꯍꯣꯏ ꯍꯣꯏ
ꯊꯝꯃꯦ ꯊꯝꯃꯦ ꯉꯥꯏꯍꯥꯛꯇ ꯇꯨꯝꯒꯤꯒꯦ ꯇꯨꯝꯅꯤꯡꯕꯅ ꯁꯤꯔꯦ